ꯍꯜꯂꯣ ꯍꯜꯂꯣ
ꯇꯥꯔꯕꯣ
ꯑ ꯍꯣꯏ ꯉꯥꯛꯇꯪ ꯂꯩꯔꯒ ꯍꯧꯁꯦ ꯇꯣꯄꯤꯛ ꯇꯣꯄꯤꯛꯀꯤ ꯑꯣꯏꯅꯗꯤ ꯍꯥꯏꯕꯗꯤ ꯋꯥꯔꯤꯁꯦ ꯐꯖꯅ ꯇꯥꯟꯅꯕ ꯑꯣꯏꯗꯔꯤꯕ ꯍꯧꯖꯤꯛ ꯅ ꯉꯥꯛꯇꯪ ꯉꯥꯏꯌꯨ ꯀꯗꯧꯔꯒꯦ ꯍꯥꯏꯔꯛꯀꯦ
ꯇꯥꯔꯕꯣ
ꯇꯥꯏꯌꯦ ꯇꯥꯏꯌꯦ ꯅꯦꯋꯥꯛ ꯅꯨꯉꯥꯏꯇꯕꯩ ꯃꯥꯜꯂꯦ
ꯅꯦꯋꯥꯛ ꯅꯨꯉꯥꯏꯇꯕꯩ ꯅꯠꯇꯦ ꯍꯥꯏꯕ ꯅꯪꯕꯨ ꯉꯁꯤ ꯉꯔꯥꯡ ꯈꯇꯪ ꯐꯣꯟ ꯇꯧꯅꯕꯗꯧꯅ ꯇꯣꯏꯗꯨ ꯀꯩꯅꯣ ꯍꯧꯔꯛꯄꯒꯤ ꯁꯦꯀꯦꯟ ꯈꯔꯁꯤꯗꯤ ꯇꯥꯕꯝ ꯈꯪꯗꯕꯅꯦ ꯍꯥꯏꯕꯁꯤ ꯅꯪ ꯀꯩꯏꯝ ꯈꯪꯗ꯭ꯔꯣ
ꯀꯔꯤ ꯑꯦꯟꯖꯥꯡ ꯆꯥꯔꯕ
ꯉꯁꯤꯗꯤ ꯃꯊꯦꯝ ꯃꯌꯥꯝ ꯆꯥꯔꯦ ꯌꯦꯟ ꯊꯣꯡꯕ ꯑꯃꯅꯦ ꯉꯥ ꯊꯣꯡꯕ ꯑꯃꯅꯦ ꯆꯝꯐꯨꯠꯅꯦ ꯏꯔꯣꯝꯕꯅꯦ ꯌꯥꯝꯃꯦ
ꯐꯣꯟꯗꯣ ꯂꯥꯞꯊꯣꯛ ꯂꯥꯞꯁꯤꯟ ꯁꯥꯟꯅꯒꯅꯣ ꯑꯅꯦꯝ ꯑꯋꯥꯡ ꯂꯩꯌꯦ ꯈꯣꯟꯖꯦꯜꯗꯣ ꯇꯥꯕꯝ ꯈꯪꯗꯦ
ꯀꯩꯅꯣ ꯇꯨꯃꯤꯟ ꯂꯩꯁꯤꯟꯒꯦꯔꯥꯏꯕꯨ ꯑꯣ ꯁꯨꯡꯌꯥ ꯌꯥꯔꯣꯏ ꯍꯟꯗꯛꯀꯤ ꯀꯔꯤꯅꯣ ꯁꯤꯃꯤꯖꯤꯕꯨ ꯅꯍꯥꯟ ꯗꯒꯤ ꯍꯥꯏꯔꯦ ꯑꯃꯨꯛꯁꯨ ꯐꯣꯞ ꯆꯠꯂ ꯇꯣꯑꯅꯤ ꯀꯔꯤꯅꯣ ꯀꯔꯤ ꯍꯥꯏꯅ ꯍꯥꯏꯒꯔꯥꯗꯤ ꯅꯪ ꯑꯗꯨꯝ ꯀꯩꯅꯣꯝ ꯑꯃꯨꯛ ꯈꯨꯝꯃꯛꯄ ꯌꯥ ꯇꯨꯃꯤꯟꯅ ꯉꯥꯏꯔ ꯂꯩꯗꯨꯕꯨ ꯀꯩꯅꯣ ꯍꯥꯏꯕ ꯅꯦꯋꯥꯛ ꯅꯨꯉꯥꯏꯇꯕꯩ ꯅꯠꯇꯦ ꯍꯧꯖꯤꯛ ꯂꯣꯏ ꯇꯥꯔꯤꯁꯤꯗꯤ
ꯍꯣꯏ ꯉꯁꯥꯏꯌꯨꯛ ꯈꯨꯝꯃꯦ ꯅꯪ ꯃꯔꯛꯇꯛꯇꯗꯤ
ꯇꯞꯄꯦ ꯍꯥꯏꯕ ꯈꯨꯝꯃꯛꯏꯗꯣ
ꯐꯣꯟꯖꯨ ꯅꯛ
ꯄꯣꯟꯖꯨ ꯑꯇꯣꯞꯄ ꯇꯧꯗꯤꯌꯦ ꯃꯤ ꯀꯌꯥꯝ ꯌꯥꯝ ꯆꯥꯃꯤꯟꯅꯩꯅꯣ
ꯃꯤꯌꯥꯝꯃꯦ꯫ ꯑꯩꯈꯣꯏ ꯏꯃꯨꯡꯒꯤ
ꯑꯩꯈꯣꯏ ꯏꯃꯨꯡꯒꯤ ꯑꯩꯈꯣꯏ ꯏꯅꯥꯎꯄꯥꯅꯦ ꯑꯗꯒꯤ ꯑꯩꯈꯣꯏ ꯃꯃꯥꯡꯒꯤ ꯑꯩꯈꯣꯏ ꯀꯒꯤ ꯃꯆꯥꯅꯦ ꯑꯩꯈꯣꯏ ꯆꯤꯆꯦꯅꯦ ꯑꯩꯈꯣꯏ ꯇꯥꯃꯣꯅꯦ ꯑꯗꯒꯤ ꯑꯩꯈꯣꯏ ꯃꯆꯧ ꯕꯥꯆꯧ ꯃꯣꯏ ꯑꯁꯣꯝꯒꯤ ꯃꯣꯏꯒꯤ ꯃꯃꯥꯒꯤ ꯃꯅꯥꯎꯄꯤ ꯑꯗꯩ ꯃꯣꯏ ꯀꯀꯥꯁꯨ ꯑꯗꯩ ꯃꯣꯏ ꯑꯉꯥꯡ ꯃꯈꯩꯁꯨ ꯃꯤ ꯄꯨꯂꯞꯅ ꯀꯨꯟ ꯀꯨ ꯃꯉꯥ ꯑꯗꯨꯃꯥꯏꯅ ꯁꯨꯔꯝꯒꯗꯧ ꯃꯥꯜꯂꯦ꯫
ꯀꯔꯤ - ꯀꯔꯤ ꯃꯊꯦꯜ ꯆꯥꯔꯤꯅꯣ ꯉꯁꯤ?
ꯍꯥꯏꯁꯨ ꯑꯃꯨꯛꯁꯨ ꯍꯥꯏꯈ꯭ꯔꯕꯅꯤ ꯌꯦꯟ ꯊꯣꯡꯕ ꯆꯥꯔꯦ ꯉꯥ ꯊꯣꯡꯕ, ꯏꯔꯣꯝꯕ, ꯆꯝꯄꯨ ꯑꯗꯨꯃꯥꯏꯅ ꯆꯥꯃ
ꯅꯣꯏ ꯃꯥꯒ ꯅꯣꯏ ꯕꯥꯒ ꯁꯥ ꯉꯥ ꯆꯥꯕ꯭ꯔꯥ ꯃꯣꯏꯁꯨ ꯀꯃꯥꯏꯅ ꯀꯩꯀꯩ ꯀꯩꯀꯩ ꯁꯥ ꯆ ꯀꯩꯀꯩ ꯆꯥꯗꯒꯦ?
ꯑꯩꯈꯣꯏ ꯕꯥꯗꯤ ꯂꯣꯏꯅ ꯆꯥꯏꯌꯦ ꯉꯥ, ꯌꯦꯟ, ꯑꯣꯛ, ꯆꯤꯀꯟ ꯂꯣꯏꯅ ꯆꯥꯏꯌꯦ ꯑꯗꯣ ꯑꯩꯈꯣꯏ ꯃꯥꯗꯤ ꯆꯥꯗꯦ ꯉꯥꯁꯨ ꯐꯖꯅꯥ ꯆꯥꯗꯦ ꯊꯣꯡꯉꯁꯨ ꯆꯥꯗꯦꯕꯀꯣ ꯃꯥꯒꯤ ꯄꯥꯝꯕ ꯍꯥꯏꯗꯤ ꯏꯔꯣꯜꯂꯒ ꯉꯥꯒꯨꯝꯕ ꯑꯃ ꯇꯧꯔꯒ ꯆꯥꯕꯗ ꯄꯥꯝꯃꯦ ꯉꯥ ꯊꯣꯡꯕ ꯑꯣꯏꯅꯁꯨ ꯆꯗꯦ ꯑꯗꯒꯤ ꯌꯦꯟ ꯊꯣꯡꯕꯁꯨ ꯍꯥꯏꯗꯤ ꯈꯔ ꯀꯪꯅ ꯃꯍꯤꯒꯨꯝꯕ ꯍꯥꯞꯇꯔꯗꯤ ꯆꯥꯏ ꯑꯗꯨꯒ ꯃꯍꯤꯒꯨꯝꯕ ꯍꯥꯞ
ꯅꯣꯏ ꯃꯁꯦ ꯉꯒꯥ ꯆꯞ ꯃꯅꯩꯅ ꯇꯩꯁꯤꯗꯤ꯫ ꯏꯕꯥꯅꯤꯁꯦ ꯉꯁꯤ ꯌꯥꯝ ꯂꯣꯟ ꯖꯤꯟꯅꯔꯦ ꯀꯃꯥꯏꯅ ꯇꯧꯗꯣꯏꯅꯣ ꯈꯪꯗꯦꯗ ꯇꯧꯔꯤꯁꯦ꯫ ꯇꯨꯃꯤꯟ ꯂꯩꯈ꯭ꯔꯒ ꯑꯅꯤꯃꯛ ꯑꯃꯨꯛ ꯇꯨꯃꯤꯟ ꯂꯩꯈ꯭ꯔꯅꯤ ꯑꯗꯒꯤ ꯋꯥ ꯉꯥꯡꯈ꯭ꯔꯒ ꯑꯅꯤꯃꯛ ꯑꯃꯨꯛ ꯉꯥꯡꯃꯤꯟꯅꯔꯅꯤ ꯑꯁ ꯐꯔꯛ ꯇꯥꯏꯀꯣ꯫
ꯀꯩꯅꯣ
ꯑꯩꯈꯣꯏꯒꯤ ꯁꯣꯏꯕꯨꯝ ꯏꯔꯣꯜꯂꯦ ꯆꯥꯕꯗꯤ ꯆꯥꯗ꯭ꯔꯤ ꯑꯩ ꯉꯥꯛꯇꯪ ꯈꯔ ꯆꯥꯔꯨꯔꯅꯤ꯫ ꯁꯨꯝ ꯆꯥꯅꯤꯡꯗꯕ ꯈꯤꯇꯪꯁꯨ ꯊꯟꯒꯠꯄ ꯑꯗꯒꯤ ꯑꯗꯨꯝ ꯇꯥꯏꯃꯤꯡꯁꯤꯅ ꯑꯃꯨꯛ ꯋꯥꯔꯤ ꯁꯥꯟꯅꯁꯤꯟꯈꯤꯕꯒꯤꯁꯨ ꯑꯣꯏꯕ ꯑꯩ ꯆꯥꯔꯣꯏꯕꯗꯤ ꯈꯜꯂꯝꯕ ꯑꯗꯒꯤ ꯉꯥꯏꯍꯥꯛ ꯂꯩ ꯆꯥꯔꯅꯤ ꯑꯗꯨꯅ꯫ ꯀꯔꯤꯒꯤ ꯂꯥꯏꯔꯤꯛ ꯅꯣ ꯆꯠꯇꯔꯤ ꯆꯠꯈꯤꯔꯣꯏ ꯌꯥꯝ ꯋꯥꯠꯂꯤ ꯑꯩ꯫ ꯊꯒꯤꯅꯤ ꯑꯗꯨꯕꯨꯗꯤ꯫
ꯑꯩꯁꯨ ꯑꯩ ꯑꯗꯨꯝ ꯆꯂ ꯆꯠꯂꯔꯣꯏꯈꯤꯗꯦ ꯍꯥꯏꯗ꯭ꯔꯤ ꯑꯗꯨ ꯇꯥꯔꯁꯨ ꯍꯥꯡꯆꯤꯠꯇ ꯊꯥ ꯐꯗꯣꯏꯅꯦꯕꯣ ꯍꯌꯦꯡ ꯅꯠꯇ꯭ꯔꯒ ꯍꯥꯡꯆꯤꯠꯇ ꯂꯧꯊꯣꯛꯎꯔꯒꯦ ꯍꯥꯏꯕꯨꯗꯤ ꯍꯥꯏꯈꯤꯗ꯭ꯔꯤ ꯑꯗꯨꯝ ꯍꯥꯏꯕꯗꯤ ꯀꯩꯁꯥꯁꯨ ꯆꯠꯇ꯭ꯔꯕꯅꯤꯅ ꯑꯩ ꯆꯠꯁꯨ ꯆꯠꯅꯤꯡꯗ꯭ꯔꯕꯀꯣ ꯆꯠꯄꯁꯨ ꯁꯪꯉꯔꯣꯏ꯫ ꯏꯅꯥꯎꯄꯥ ꯂꯨꯍꯣꯡꯕꯒꯤ ꯊꯕꯛ ꯏꯪꯈꯥꯡ ꯆꯦꯟꯒꯗꯕ ꯈꯣꯠꯀꯗꯕ ꯃꯌꯥꯝ ꯑꯗꯒꯤ ꯁꯤꯒꯤ ꯑꯃ ꯋꯥꯔꯤ ꯁꯥꯟꯅꯕꯒꯤ ꯃꯇꯝ ꯂꯩ ꯑꯗꯨꯗꯨꯒꯤ
ꯑꯗꯣ ꯀꯩꯅꯣ ꯃꯥꯒꯤ ꯂꯨꯍꯣꯡꯕꯒꯤ ꯕꯥꯇꯣꯟ ꯃꯃꯥꯟꯅꯕ ꯃꯈꯩꯗꯨ ꯇꯥꯛꯄ ꯂꯣꯏꯅ ꯂꯣꯏꯁꯤꯜꯂꯕ ꯅꯠꯇ꯭ꯔꯣ?
ꯄꯣꯠꯁꯦ ꯈꯔ ꯈꯔꯗꯤ ꯍꯧꯔꯦ ꯍꯥꯏꯕꯗꯤ ꯑꯗꯨꯝ ꯂꯝ ꯑꯂꯥꯞꯄꯐꯝꯈꯩꯁꯨ ꯃꯥꯁꯦ ꯑꯍꯥꯟꯕ ꯊꯣꯛꯄꯅꯤꯅ ꯃꯥ ꯃꯁꯥꯅ ꯑꯗꯨꯝ ꯆꯠꯂꯒ ꯇꯧꯒꯦ ꯈꯣꯠꯀꯦꯕꯨꯗꯤ ꯍꯥꯏꯕꯀꯣ ꯑꯗꯨꯒꯤꯁꯨ ꯑꯃꯨ ꯇꯧꯕ ꯃꯥꯜꯂꯦ ꯍꯥꯏꯗꯤ ꯅꯤꯡꯊꯧꯀꯥꯕ ꯂꯩꯕꯥꯛꯄꯣꯠ ꯁ꯭ꯋꯥꯏꯗ ꯑꯗꯨꯁꯨ ꯆꯠꯅꯗꯧ ꯃꯥꯜꯂꯦ ꯑꯇꯣꯞꯄ ꯑꯅꯛꯄ ꯃꯈꯩꯗꯤ ꯑꯩꯈꯣꯏ ꯀꯛꯆꯤꯡꯗꯗꯤ ꯑꯗꯨꯝ ꯍꯌꯦꯡꯒꯨꯝꯕꯅꯤ ꯍꯥꯏꯕ ꯃꯇꯝꯗ ꯇꯧꯅꯕꯅꯤꯅꯀꯣ ꯑꯗꯨꯒꯨꯝꯕꯗꯤ ꯇꯧꯗ꯭ꯔꯗ ꯂꯝꯃꯥ ꯂꯥꯞꯄꯥ ꯈꯔ ꯈꯔ ꯑꯗꯨꯝ ꯌꯨꯝꯗꯒꯨꯝꯕ ꯂꯥꯛꯄꯤ ꯌꯥꯎ ꯑꯗꯨꯒꯨꯝꯕꯗꯤ ꯈꯔ ꯄꯤꯕꯗꯤ ꯑꯔꯦ
ꯐꯔꯦ ꯐꯔꯦ ꯍꯣꯏ ꯆꯠꯃꯤꯟꯅꯔꯣ ꯈꯔ ꯂꯥꯛꯄꯗꯨꯅ ꯅꯣꯏ ꯀꯅꯥꯅꯣ ꯑꯃꯒ ꯃꯊꯟꯇꯗꯤ ꯊꯥꯗꯣꯛꯎꯈ꯭ꯔꯅꯨ ꯑꯗꯨꯒ ꯆꯠꯄ ꯈꯣꯠꯄꯗꯣ ꯈꯔ ꯍꯦꯟꯅ ꯆꯦꯛꯁꯤꯟꯅꯉꯥꯏꯗꯣ ꯍꯥꯏꯔꯣ ꯅꯍꯥꯟꯅꯤꯅ ꯃꯣꯏꯅꯕꯨꯗꯤ ꯀꯩ ꯇꯧꯗꯣꯏꯅꯣꯍꯦ ꯀꯩ ꯀꯔꯤ ꯀꯔꯤꯝ ꯁꯣꯏꯔꯣꯏ ꯑꯩ ꯍꯩ ꯈꯣꯠꯂꯤ ꯑꯗꯒꯤ ꯑꯩ ꯉꯝꯃꯤ ꯅꯠꯇ꯭ꯔꯒ ꯂꯩꯗꯅ ꯅꯍꯥꯒꯤ ꯈꯤꯇꯪꯁꯨ ꯑꯃ ꯃꯤꯅ ꯈꯤꯇꯪ ꯒꯥꯔꯤ ꯍꯦꯟꯅꯗ ꯈꯠꯈ꯭ꯔꯒꯗꯤ ꯑꯩꯅ ꯍꯥꯟꯗꯕ ꯌꯥꯗꯦ ꯃꯥꯏꯁꯦ ꯎꯁꯤꯠꯇ꯭ꯔꯤꯅꯦꯕ ꯑꯗꯨꯅꯤ ꯑꯗꯥꯅꯤ ꯇꯧꯕ ꯃꯌꯥꯝꯗꯣ ꯂꯣꯏꯅ ꯐꯥꯗꯔꯣ ꯅꯣꯏꯅ ꯈꯔ ꯆꯠꯇꯕ ꯌꯥꯗꯕꯒꯤ ꯊꯧꯗꯕ ꯌꯥꯗꯕꯒꯤ ꯊꯧꯔꯒꯁꯨ ꯈꯤꯇꯪ ꯒ꯭ꯌꯥꯟ ꯇꯥꯅ ꯊꯧ ꯑꯣꯏꯌꯣ ꯒ꯭ꯌꯥꯟ ꯇꯥꯅꯅꯦꯅ ꯇꯥꯅ ꯏꯪꯅ ꯇꯞꯅ ꯑꯗꯨꯝ ꯇꯧꯋꯦ ꯍꯥꯊꯨ ꯍꯥꯊꯨ ꯇꯧꯔꯨꯅꯨꯌꯣ ꯈꯤꯠꯇꯗꯅꯦ ꯀꯩꯁꯨ ꯀꯥꯟꯅꯗꯕꯗ ꯀꯩꯅꯣ ꯇꯧꯅꯤ ꯑꯗꯨ ꯅꯣꯏꯅꯁꯨ ꯈꯔ ꯌꯦꯡꯁꯤꯜꯂꯨ ꯑꯗꯨꯃ
ꯍꯣꯏ ꯑꯗꯨꯅꯦ ꯇꯧꯔꯤꯁꯦ ꯕꯥꯇꯣꯟꯁꯤꯁꯨ ꯍꯥꯏꯗꯤ ꯃꯥꯒꯤ ꯏꯃꯥꯟꯅꯕ ꯃꯈꯩꯁꯦ ꯑꯩꯒ ꯗꯥꯏꯔꯦꯛ ꯏꯃꯥꯟꯅꯕ ꯅꯠꯇꯕꯅꯤꯅ ꯑꯩꯅ ꯃꯨꯐꯝꯁꯨ ꯈꯪꯗ꯭ꯔꯦ ꯑꯗꯒꯤ ꯑꯩꯅ ꯒꯥꯔꯤ ꯑꯃ ꯐꯠ ꯐꯠ ꯐ ꯠꯊꯧꯗꯅ ꯆꯠꯇꯅ ꯇꯧꯒꯗꯅꯤ ꯍꯥꯏꯕꯁꯨ ꯂꯩꯇ꯭ꯔꯦ ꯑꯗꯨꯅ ꯃꯥꯁꯨ ꯑꯗꯨꯝ ꯏꯆꯦꯟꯅ ꯆꯩꯟꯅꯅꯕ ꯑꯗꯒꯤ ꯃꯥꯅꯁꯨ ꯀꯗ ꯍꯥꯏꯗꯤ ꯑꯇꯣꯞꯄ ꯐ ꯀꯩꯗ ꯊꯥꯕꯁꯨ ꯅꯨꯡꯉꯥꯏꯇꯕꯀꯣ ꯃꯁꯥꯒꯤ ꯊꯣꯛꯄꯅꯤ ꯑꯗꯨꯝ ꯃꯁꯥ ꯃꯁꯥꯗ ꯗꯥꯏꯔꯦꯛ ꯗꯥꯏꯔꯦꯛ ꯄꯤꯁꯤꯟꯕꯒꯤ ꯑꯗꯨꯝ ꯈꯜꯂꯒ ꯂꯩꯕꯖꯥꯠꯅꯤꯗꯤ ꯍꯥꯏꯕꯅꯤ ꯑꯗꯨ ꯑꯩꯅ ꯌꯦꯡꯁꯤ ꯑꯗꯨꯝ ꯈꯔ ꯂꯥꯞꯄꯤ ꯀꯥꯟꯅ ꯆꯠꯅꯕ ꯑꯣꯖꯅ ꯇꯁꯤꯜꯗꯥꯗ ꯍꯞꯇꯒꯨꯝꯕ ꯇꯣꯞ ꯈꯣꯇꯣꯞꯄ ꯇꯧꯕꯁꯨ ꯅꯨꯡꯉꯥꯏꯇꯦ ꯑꯗꯨꯅ ꯑꯗꯨꯝ ꯃꯇꯝ ꯈꯔ ꯂꯩ ꯀꯥꯟꯗ ꯇꯧꯕꯅꯗꯤ ꯐꯅꯤꯅ ꯑꯗꯨꯃꯥꯏꯅꯗꯤ ꯍꯥꯏꯕꯅꯤ
ꯎꯝ ꯍꯣꯏ ꯍꯣꯏ ꯈꯔ ꯑꯔꯥꯞꯄ ꯃꯈꯩꯗꯨꯗꯤ ꯑꯗꯨꯝ ꯉꯟꯅ ꯆꯠꯊꯣꯛꯑ ꯌꯥꯔꯦ ꯃꯣꯏꯒꯤꯗꯤ ꯉꯟꯅꯁꯨ ꯑꯗꯨꯝ ꯇꯧꯅꯕꯅꯤ ꯑꯗꯨꯝ ꯊꯥ ꯃꯈꯥꯏꯃꯨꯛꯀꯤ ꯃꯃꯥꯡꯗꯒꯤ ꯑꯗꯨꯝ ꯄꯤꯅꯕꯅꯦ ꯑꯩꯈꯣꯏꯒꯤꯗꯕꯨ ꯅꯣꯡꯉ ꯍꯌꯦꯡꯅꯤ ꯍꯥꯏ ꯀꯥꯟꯗ ꯇꯧꯅꯔꯒꯁꯨ ꯃꯣꯏꯒꯤꯗ ꯂꯥꯞꯄꯤꯉꯩꯗꯒꯤ ꯑꯗꯨꯝ ꯇꯧꯅꯕꯅꯦ ꯑꯗꯨꯅ ꯍꯣꯏ ꯏꯃꯥꯟꯅꯕꯒꯤ ꯃꯔꯛ ꯃꯇꯥꯡꯗꯨꯁꯨ ꯌꯥꯝ ꯈꯦꯠꯅꯔꯕꯅꯤꯅ ꯀꯩꯁꯨ ꯃꯥꯟꯅꯕ ꯏꯃꯥꯟꯅꯕ ꯂꯩꯔꯝꯃꯔꯣꯏ ꯂꯩꯀꯥꯏꯒꯤ ꯑꯃꯅꯤ ꯅꯠꯇꯅ ꯑꯗꯨꯅ ꯃꯥ ꯃꯁꯥꯅꯁꯨ ꯄꯤꯅꯤꯡꯕꯗꯣ ꯍꯣꯏ ꯑꯗꯨꯁꯨ ꯐꯩ ꯑꯗꯨꯃꯥꯏꯅ ꯄꯤꯕꯗꯨꯅꯁꯨ ꯃꯤꯅ ꯂꯥꯛꯄꯤꯕ ꯂꯥꯛꯄꯤꯗꯕꯗꯨꯅ ꯑꯃ ꯑꯣꯏꯔꯦ ꯑꯗꯨ ꯑꯣꯏꯔꯒꯁꯨ ꯃꯁꯥꯅꯁꯨ ꯋꯥꯈꯟꯗ ꯅꯨꯡꯉꯥꯏꯖꯔꯦ ꯑꯗꯨꯒꯤ ꯆꯠꯃꯤꯟꯅꯕꯗꯨꯕꯨꯗꯤ ꯀꯩꯁꯨ ꯀꯥꯏꯗꯦ ꯑꯗꯨ ꯆꯠꯂꯣ ꯑꯗꯨꯒ ꯑꯩꯅ ꯍꯥꯏꯕꯗꯨ ꯒꯥꯔꯤ ꯅꯨꯡꯂꯤ ꯊꯧꯕꯗꯨ ꯈꯣꯠꯄꯁꯨ ꯈꯪ ꯑꯊꯦꯡ ꯊꯦꯡꯗꯦ ꯑꯗꯨ ꯑꯗꯥ ꯇꯧꯗꯕꯤꯗ ꯑꯗꯨꯝ ꯅꯦꯅꯥ ꯇꯥꯅ ꯏꯪꯂꯞꯅ ꯑꯗꯨꯝ ꯊꯧꯑꯣ ꯍꯥꯏꯔꯣ ꯑꯗꯨꯃꯛ ꯉꯥꯏꯔꯦꯗ
ꯑꯗꯣ ꯐꯔꯦꯅꯦ
ꯑꯗꯣ ꯐꯔꯦꯅꯦ ꯍꯧꯖꯤꯛ ꯀꯩꯀꯩ ꯇꯧꯔꯝꯃꯤꯅꯣ ꯁꯨꯝ ꯂꯩꯔꯝꯃꯦꯔ ꯅꯠꯇ꯭ꯔꯒꯅꯧ ꯑꯩꯁꯦ ꯑꯁꯦꯡꯕꯒꯤꯗꯤ ꯑꯗꯨꯝ ꯉꯍꯥꯛꯇꯪ ꯑꯣꯏꯁꯨ ꯊꯣꯛꯅꯤꯡꯕꯅꯦ ꯑꯗꯨꯗꯨꯅꯦ ꯅꯪꯅ ꯑꯃꯨꯛ ꯁꯪꯗ꯭ꯔꯕꯅꯤꯅꯅꯦ ꯎꯄꯥꯏꯁꯦ ꯂꯩꯇ꯭ꯔꯕꯅꯤꯅ ꯑꯩꯁꯨ ꯊꯣꯛꯇ꯭ꯔꯦ ꯊꯣꯛꯇ꯭ꯔꯕꯅꯤꯅ ꯍꯧꯖꯤꯛꯇꯤ ꯑꯃꯨꯛ ꯊꯦꯡꯂꯞ ꯑꯃꯨꯛ ꯆꯠꯂꯅꯤ ꯇꯥꯏꯃꯤꯡꯁꯦ ꯍꯧꯖꯤꯛꯇꯤ ꯊꯣꯛꯄ ꯍꯥꯏꯁꯤꯗꯤ ꯑꯃꯨꯛ ꯌꯥꯔꯔꯣꯏꯗꯕꯅꯤꯅ ꯁꯨꯃꯥꯏꯅ ꯇꯧꯗꯅ ꯑꯗꯨꯝ ꯐꯔꯛꯁꯦ ꯇꯥꯟꯅꯗꯅ ꯂꯩꯔꯕꯅꯤꯅ ꯐꯃꯨꯡꯗ ꯆꯪꯉꯦ ꯑꯃꯨꯛ ꯀꯥꯡꯁꯨ ꯆꯤꯛꯄ ꯑꯗꯨꯅ ꯑꯗꯨꯝ ꯐꯃꯨꯡꯗ ꯆꯪꯉꯒ ꯇꯨꯝꯗꯕꯤꯗ ꯑꯗꯨꯝ ꯂꯩ ꯍꯥꯏꯗꯨꯅꯤ ꯑꯗꯨꯒ ꯑꯩꯈꯣꯏꯒꯤ ꯁꯝ ꯅꯥꯀꯟꯗꯒꯤꯗꯨꯁꯨ ꯀꯩꯅꯣ ꯇꯧꯒꯦ ꯇꯧꯕꯅꯦ ꯃꯥꯁꯨ ꯑꯃꯨꯛ ꯀꯩꯅꯣ ꯆꯠꯂꯦꯅ ꯍꯥꯏꯌꯦ ꯉꯥ ꯇꯪꯕ ꯂꯩꯌꯦꯅ ꯑꯗꯨꯒꯤ ꯑꯃꯨꯛꯇꯪ ꯇꯧꯔꯝꯃꯒ ꯑꯗꯨꯝ ꯀꯩꯅꯣꯁꯨ ꯅꯨꯡꯉꯥꯏꯇꯦꯅ ꯃꯥ ꯀꯣꯟꯅ ꯇꯧꯅꯔꯁꯦꯅ ꯊꯝꯈ꯭ꯔꯦ ꯑꯗꯨ ꯑꯗꯨꯝ ꯂꯩꯔꯤ ꯐꯣꯟ ꯃꯦꯠꯂꯒ ꯊꯣꯏꯗꯣꯛꯄ ꯀꯩꯁꯨ ꯇꯧꯗꯦ ꯍꯌꯦꯡ ꯑꯗꯨꯝ ꯋꯥꯛꯀꯤꯡ ꯆꯠꯀꯗꯧꯕ ꯅꯠꯇ꯭ꯔꯣ ꯀꯃꯥꯏꯅ ꯇꯧꯕꯅꯣ
ꯑꯗꯨꯝ ꯆꯠꯀꯗꯧꯅꯦ ꯅꯠꯇꯕ ꯑꯣꯏ ꯊꯛꯄ ꯑꯣꯏꯔꯣ ꯑꯩꯁꯦ ꯀꯩꯇ
ꯅꯪꯒꯤ ꯅꯦꯠꯋꯔꯥꯛꯛꯁꯦ ꯌꯥꯝ ꯅꯨꯡꯉꯥꯏꯇꯕ ꯃꯥꯜꯂꯦ ꯀꯃꯥꯏꯅ ꯇꯧꯒꯅꯣ
ꯆꯖꯂꯤꯅꯣ ꯈꯜ
ꯪꯈꯪꯗꯤꯌꯦ ꯑꯩꯁꯨ
ꯅꯐꯝ ꯊꯣꯛꯄꯗꯤ ꯀꯥꯏ ꯀꯃꯥꯏꯅ
ꯅꯪ ꯑꯉꯥꯡꯕꯁꯦ ꯄꯠ ꯄꯥꯠ ꯄꯠ ꯄꯥꯠ ꯇꯧꯏꯤ ꯑꯣ ꯋꯥꯏꯐꯥꯏ ꯍꯥꯏꯕꯁꯦ ꯀꯣꯜ ꯇꯧꯕꯗꯁꯨ ꯋꯥꯏꯐꯥꯏꯒꯤ ꯑꯣꯏꯕ꯭ꯔꯣ ꯀꯃꯥꯏ ꯇꯧꯒꯦ
ꯑꯗꯨꯝ ꯑꯣꯏꯌꯦ ꯋꯦꯕ ꯐꯥꯏꯠꯇꯒꯤ ꯍꯥꯏꯕꯗꯤ ꯑ ꯂꯩꯌꯦꯕꯀꯣ ꯑꯗꯨꯝ ꯑꯩꯈꯣꯏꯅ ꯀꯣꯜ ꯇꯧꯕ ꯀꯥꯟꯗꯁꯨ ꯋꯥꯏ ꯐꯥꯏ ꯀꯣꯜꯂꯤꯡꯒ ꯍꯥꯏꯔ ꯑꯗꯨꯃꯥꯏꯅ ꯊꯥꯕꯁꯨ ꯊꯣꯛꯄꯅꯦ ꯅꯍꯥꯟꯈꯩꯗꯒꯤ ꯑꯗꯨꯝ ꯋꯥꯏ ꯁꯥꯟꯅꯩ ꯃꯌꯥꯝꯁꯦ ꯑꯗꯨꯝ ꯋꯥꯏ ꯐꯥꯏ ꯁꯥꯟꯅꯩꯅꯦ ꯑꯩꯒꯤ ꯅꯦꯠꯀꯤ ꯗꯥꯇꯥꯁꯨ ꯂꯣꯏꯈ꯭ꯔꯦꯕꯀꯣ ꯍꯥꯡꯒꯗꯕꯁꯨ ꯅꯨꯃꯤꯠ ꯃꯉꯥ ꯇꯔꯨꯛꯇ ꯉꯥꯏꯔꯣꯏ ꯂꯣꯏ ꯑꯣꯏꯒꯗꯧꯕ ꯑꯗꯨ ꯂꯣꯏꯔꯒ ꯑꯣꯏꯅ ꯐꯖꯅ ꯍꯥꯜꯂꯒꯦꯅꯁꯨ ꯍꯥꯞꯇ꯭ꯔꯕꯀꯣ ꯍꯣꯏ ꯑꯩ ꯈꯪꯉꯦ ꯑꯩꯅ ꯉꯥꯡꯕ ꯉꯥꯡꯕ ꯃꯇꯝꯗꯀꯣ ꯑꯗꯨꯝ ꯑꯩꯅ ꯉꯥꯡꯕꯁꯦ ꯇꯞꯅ ꯇꯞꯅ ꯑꯣꯏꯅ ꯍꯜꯂꯒ ꯑꯗꯨꯝ ꯇꯥꯏꯌꯦꯕ ꯏꯁꯥꯗ ꯑꯣꯏꯅ
ꯑꯗꯨꯕꯨꯗꯤ ꯑꯩꯉꯣꯟꯗꯕꯨꯗꯤ ꯍꯜꯂ ꯍꯜꯂꯒꯕꯨꯗꯤ ꯇꯥꯗꯦꯕ ꯅꯪꯒꯤ ꯈꯣꯟꯖꯦꯜꯗꯨ ꯆꯃꯨꯛꯇꯪ ꯇꯥꯏ ꯑꯩꯅ ꯉꯥꯡꯖꯔꯤꯁꯤꯁꯨ ꯆꯃꯨꯛꯇꯪꯅꯦ ꯍꯜꯂꯒꯕꯨꯗꯤ ꯇꯥꯗꯦ ꯇꯧꯕꯇꯕꯨ ꯑꯩꯅ ꯈꯪꯗ꯭ꯔꯤꯁꯤꯅ ꯋꯥꯏ ꯐꯥꯏ ꯁꯝꯕꯁꯤꯗꯤ ꯅꯦꯠꯇꯪ ꯁꯝꯕꯅꯦ ꯍꯥꯏꯕ ꯃꯤꯗ ꯐꯣꯟ ꯇꯧꯕꯒꯤ ꯁꯝꯕꯁꯤꯗꯤ ꯏꯕꯥꯅꯤꯅ ꯇꯧꯅꯔꯤꯁꯤꯗꯤ ꯑꯗꯨꯝ ꯅꯣꯔꯃꯦꯜ ꯀꯣꯜꯒꯨꯝꯕꯅꯦ ꯑꯗꯨꯅ ꯁꯤ ꯃꯇꯥꯡꯁꯤꯗꯅꯦ ꯑꯩꯅ ꯒ꯭ꯌꯥꯟ ꯉꯥꯎꯔꯤꯁꯤꯅ ꯋꯥꯏ ꯐꯥꯏ ꯁꯝꯕ ꯁꯝꯗꯕ ꯀꯔꯤ ꯊꯣꯏꯗꯣꯛꯀꯦ ꯁꯤꯃꯗ ꯑꯩꯅ ꯈꯪꯅꯤꯡꯉꯨꯔꯤꯁꯤꯅ
ꯍꯣꯏ ꯐꯔꯦ ꯐꯔꯦ ꯑꯗꯨꯗꯤ ꯑꯩ ꯊꯝꯃꯒꯦꯀꯣ ꯑꯗꯣ ꯅꯪ ꯑꯃꯨꯛ ꯇꯧꯔꯛꯄ ꯌꯥꯕ ꯅꯪ ꯊꯝꯃꯒꯦ
ꯑꯣ ꯐꯔꯦ ꯐꯔꯦ